ꯇꯥꯕ꯭ꯔꯣ
ꯍꯣꯏ ꯍꯣꯏ ꯇꯥꯏꯌꯦ ꯀꯩꯗꯧꯔꯤꯒꯦ
ꯀꯩꯗꯧꯔꯤꯒꯦ ꯍꯥꯏꯕ꯭ꯔꯣ
ꯍꯣꯏ ꯀꯩꯗꯧꯔꯤꯒꯦ
ꯑꯥ ꯆꯨꯖꯥꯛ ꯆꯥꯕ ꯂꯣꯏꯔꯒ ꯅꯪꯒ ꯋꯥꯔꯤ ꯁꯥꯔꯤꯁꯤꯗꯤ
ꯅꯨꯡꯉꯥꯏꯔꯤꯕꯣ
ꯎꯝ ꯅꯨꯡꯉꯥꯏꯔꯤ ꯅꯪꯗꯤ
ꯍꯣꯏ ꯌꯥꯝꯊꯤ ꯅꯨꯡꯉꯥꯏꯔꯤ
ꯎꯝ ꯐꯖꯅ ꯇꯨꯝꯕꯅꯤꯅ ꯍꯣꯔꯦꯟꯗꯤ ꯇꯨꯝꯃꯔꯣꯏ ꯍꯥ ꯅꯪ
ꯑꯁ ꯑꯦ ꯇꯨꯝꯕꯩꯕꯨ ꯀꯩꯅꯣꯅꯦ ꯍꯣꯔꯦꯟ ꯑꯗꯨꯝ ꯆꯪꯉꯒ ꯑꯗꯨꯝ ꯇꯨꯝꯗꯧ ꯂꯩꯔꯝꯅꯦ
ꯍꯣꯏꯁꯗꯤ ꯐꯔꯔ ꯑꯗꯨꯗꯤ ꯊꯄ ꯅꯨꯡꯉꯥꯏꯅꯤ
ꯑꯗꯨꯅꯦꯕ ꯆꯥꯛꯂꯥꯝꯗ꯭ꯔꯣ
ꯆꯥꯛ ꯂꯥꯝꯗ‌ꯦꯗ ꯑꯁ ꯀꯥꯏꯗꯒꯤ ꯉꯁꯥꯏ ꯑꯩ ꯇꯨꯝꯕꯅꯤ-ꯇꯨꯝꯕꯅꯤ-ꯇꯨꯝꯕꯅꯤ ꯆꯥꯛ ꯂꯥꯝꯗ‌ꯦꯗꯥ ꯏꯁꯤꯡ ꯈꯧꯔꯥꯡ ꯂꯩꯔꯝꯃꯦ
ꯑ
ꯎꯝ ꯑꯌꯨꯛꯇ ꯍꯋꯥꯏ ꯆꯥꯏ ꯍꯏ ꯍꯋꯥꯏ-ꯍꯋꯥꯏ
ꯑꯣ ꯑꯣ
ꯆꯥꯛꯁꯨ ꯀꯌꯥ ꯆꯥꯗꯦꯗ ꯉꯁꯥꯏ ꯑꯌꯨꯛ ꯍꯥꯎ‌ꯋ‌ꯦ ꯆꯥꯛ ꯀꯌꯥ ꯆꯥꯗꯦꯕ ꯄꯨꯡ ꯃꯥꯄꯜ ꯑꯗꯨꯋꯥꯏꯗꯣ ꯅꯣꯏ ꯁ ꯁꯤꯐꯥꯏ-ꯁꯤꯐꯥꯏꯁꯤꯡꯁꯤꯅ ꯇꯟ ꯄꯤꯔꯛꯑꯦ ꯍꯣꯏ ꯃꯔꯤꯒ ꯀꯩꯅꯣꯒ ꯆꯅꯥ ꯑꯉꯧꯕꯗꯨꯒ ꯄꯤꯔꯛꯏ ꯆꯥꯕ ꯉꯝꯗꯅ ꯍ ꯍꯣꯟꯗꯣꯛꯈ꯭ꯔꯦ ꯑꯗꯨꯒ ꯍꯣꯏ ꯑꯗꯨꯒ ꯀꯩꯅꯣ ꯇꯧꯋꯦ ꯆꯥꯛ ꯂꯥꯝꯗ꯭ꯔꯦꯗꯅ
ꯑꯣ ꯀꯩꯒꯤ ꯁꯤꯐꯥꯏꯁꯤꯡꯅ ꯅꯪꯒꯤ ꯄꯤꯕ
ꯑꯦ ꯃꯣꯏꯒꯤ-ꯃꯣꯏꯒꯤ ꯇꯟ ꯌ‌ꯦꯟꯕ ꯂꯥꯛꯄꯗꯣ
ꯑꯣ ꯑꯣ ꯑꯣ
ꯃꯣꯏ ꯌꯦꯡꯕ ꯂꯥꯛꯄ ꯅꯠꯇꯦ ꯃꯣꯏ ꯂꯧꯕ ꯆꯠꯄꯗꯣ ꯑꯩꯒꯤ ꯀ ꯀꯔꯤ ꯃꯆꯥ ꯋꯥꯏꯔꯒ ꯆꯠꯄ
ꯎꯝ ꯅꯪ ꯒꯥꯔꯤ ꯋꯥꯏꯔꯒ ꯆꯠꯄ
ꯍꯣꯏ
ꯎꯝ ꯀꯌꯥꯝ ꯂꯥꯞꯄꯅꯣ
ꯂꯥꯞꯇꯗ ꯑꯩꯈꯣꯏ ꯃꯅꯨꯡꯗꯅꯦꯕ
ꯎꯝ
ꯀꯤꯂꯣꯃꯤꯇ꯭ꯔ ꯑꯃ ꯐꯥꯅꯤꯗ
ꯎꯝ ꯌꯥꯝ ꯐꯩꯅꯦ
ꯑꯁ ꯉꯁꯤ ꯅꯨꯡꯁꯥ ꯌꯥꯝ ꯁꯥꯏꯦ ꯉꯁꯥꯏ ꯇꯨꯝꯕ ꯂꯣꯏꯔꯦ
ꯄꯩꯁꯥ ꯍꯣꯏ
ꯈꯥꯡꯗ ꯉꯧꯕꯒ ꯆꯞ ꯃꯥꯟꯅꯩꯅ ꯍꯧꯒꯠꯂꯒ ꯌꯨꯡ ꯍꯥꯟꯕꯗ ꯌꯨꯡ ꯀꯩꯅꯣꯗꯨꯗꯤ ꯑꯁ ꯂꯣꯏꯔꯦ ꯍ ꯍꯪꯒꯥꯄ ꯃꯁꯨꯨ ꯂꯥꯛꯑꯦ ꯏꯁꯤꯡ-ꯏꯁꯤꯡ ꯏꯁꯤꯡ ꯈꯧꯔꯥꯡꯅ ꯇꯨꯝꯕ ꯂꯩꯔꯝꯃꯅꯦ
ꯎꯝ
ꯍꯧꯒꯠꯂꯒ ꯐꯖꯅ ꯊꯛꯈ꯭ꯔ‌ꯦ ꯏꯁꯤꯡ
ꯎꯝ ꯑꯩꯁꯨ ꯏꯁꯤꯡ ꯌꯥꯝ ꯊꯛꯏꯗ ꯉꯁꯥꯏ ꯂꯆꯠ ꯠꯄꯗꯣ ꯁꯥꯝꯃꯟꯕꯒꯤ ꯀꯥꯡꯅ ꯌꯥꯝ ꯝꯕꯅꯦ ꯑꯁ ꯃꯥꯏꯗ ꯅꯤꯅꯤ-ꯅꯤꯅꯤ ꯑꯗꯨꯝ ꯉꯪꯡꯉꯒ ꯂꯩ
ꯎꯝ ꯁꯤꯡ-ꯁꯤꯡ ꯄꯥꯝꯕꯤꯗꯣ ꯌꯥꯝ ꯐꯔ ꯃꯥꯜꯅꯦ
ꯍꯣꯏ ꯐꯩꯌꯦ
ꯌꯥꯝ-ꯐꯩꯌꯦ ꯌꯥꯝ-ꯐꯩꯌꯦ ꯐꯔꯒꯗꯤ ꯎꯝ ꯑꯁ ꯅꯨꯡꯁꯥ ꯑꯃꯨꯛ ꯁꯥꯏ ꯉꯍꯥꯟ ꯍꯥꯏꯗꯨꯗꯨꯗꯤ ꯃꯨꯠꯊꯣꯛꯑꯅꯤ
ꯎꯝ ꯄꯨꯡ ꯍꯧꯖꯤꯛ ꯄꯨꯡ ꯀꯌꯥ ꯇꯥꯔꯒꯦ ꯄꯨꯡ ꯄꯨꯡꯈꯥꯏꯃꯨꯛꯇꯤ ꯋꯥꯔꯤ ꯁꯥꯅꯕ ꯌꯥꯏꯗꯅ
ꯔꯌꯥ
ꯄꯨꯡ ꯄꯨꯡꯈꯥꯏꯃꯨꯛꯇꯤ ꯋꯥꯔꯤ ꯁꯥꯟꯅꯕ ꯌꯥꯏꯗꯅ ꯏꯕꯥꯅꯤ
ꯄ ꯄ ꯄꯆꯤꯁ ꯆꯂꯦꯀꯣꯣꯏ ꯄꯨꯡ ꯃꯔꯤꯒ ꯃꯤꯅꯤꯠ ꯀꯨꯟ ꯁꯨ꯭ꯋꯥꯏꯗ ꯏꯔꯨꯖꯩꯔ
ꯇ ꯅꯪ ꯏꯤꯔꯨꯗꯣꯏꯔꯣ
ꯑꯦ ꯂꯔꯗꯤ ꯀꯩꯩꯅꯣ
ꯑꯣ ꯑꯁ ꯑꯗꯨꯗꯤ ꯑꯩꯗꯤ ꯄꯨꯡ ꯃꯔꯤꯒ ꯃꯤꯅꯤꯠ ꯅꯤꯐꯨ ꯑꯗꯨꯋꯥꯏꯐꯥꯎ ꯋꯥꯔꯤ ꯁꯥꯟꯅꯁꯤ ꯍꯥꯏꯔꯒ
ꯏ ꯀꯥꯏꯗꯒꯤ ꯑꯗꯨꯛ ꯐꯥꯎꯗꯤ ꯄꯨꯡ ꯃꯉꯥ ꯅꯪꯅ ꯆꯠꯇ꯭ꯔꯤꯅꯦ
ꯑꯗꯨ ꯑꯩꯁꯨ ꯑꯩ ꯅꯪ ꯏꯔꯨꯅꯤ ꯈꯟꯕꯗꯣ ꯍꯥꯏꯕꯗꯣ ꯑꯩꯗꯤ ꯈꯪꯗꯕ ꯑꯗꯨꯒꯤꯅꯦ
ꯎꯝ ꯏꯔꯨꯖꯗꯣꯏꯅꯦ ꯏꯔꯨꯖꯗꯣꯏ ꯍꯨꯃꯥꯟꯅꯅꯕ ꯂꯥꯛꯄ ꯑꯦ ꯖꯛꯇꯤ ꯊꯣꯛꯕ ꯅꯨꯡꯉꯥꯏꯇꯦꯕ
ꯑꯣ ꯑꯗꯨꯅꯦ ꯍ
ꯑꯗꯨꯒ ꯗ꯭ꯔꯦꯁ ꯑꯃ ꯁꯨꯔꯝꯃꯦ ꯗ꯭ꯔꯦꯁ ꯑꯃꯃꯨꯛ ꯁꯦꯠꯇꯣꯏꯅꯦ
ꯑꯣ ꯑꯅꯤꯔꯣ ꯅꯪꯒꯤ
ꯍꯣꯏ ꯑꯍꯨꯝ ꯂꯩꯗ ꯑꯃꯗꯤ ꯃꯜꯂꯦ ꯑꯃꯅ ꯑ ꯃꯅꯨꯡꯗ ꯑꯃ ꯇꯨꯔ ꯊꯝꯈ꯭ꯔꯦ
ꯇꯥꯏꯗꯥ
ꯀꯩꯅꯣꯗ ꯑꯍ ꯃꯈꯥꯔꯣꯝꯗ
ꯀꯩꯗꯧꯉꯩ ꯇꯨꯕ꯭ꯔꯣ
ꯀꯨꯏꯔꯦ ꯇꯨꯕ ꯑꯩꯅ ꯄꯩꯁꯥ ꯀꯥꯞꯈ꯭ꯔꯦ ꯅꯤꯡꯊꯧꯀꯥꯕ ꯂꯥꯛꯄꯗ ꯂꯧꯔꯒꯦ ꯍꯥꯏꯈ꯭ꯔꯕꯅꯦ
ꯅꯪ ꯑꯩꯉꯣꯟꯗ ꯍꯥꯏꯗꯦ ꯅꯗꯣ
ꯀꯨꯏꯔꯦꯍꯦ ꯇꯨꯕꯗꯤꯦ ꯃꯦ ꯑꯗꯨꯋꯥꯏꯗ ꯑꯣꯏꯔꯝꯃꯅꯦ ꯑꯩꯅ ꯊꯃ ꯇꯨ ꯐ ꯌꯥꯅꯤ
ꯅꯪ ꯆꯩ ꯂꯥꯛꯀꯅꯤ ꯑꯃꯨꯛ ꯑ ꯎ ꯏꯕꯥꯅꯤ ꯆꯝꯅ ꯑꯗꯨꯝ ꯋꯥꯔꯤ ꯁꯥꯟꯅꯕꯗꯗꯤ ꯑꯁꯤꯒꯨꯝꯕꯁꯦ ꯍꯥꯏꯗꯦꯕ ꯑꯁꯤꯗ ꯁꯥꯟꯅꯔꯁꯦ ꯅꯪꯖꯥꯗ ꯍꯥꯏꯔꯛꯑꯦꯕ ꯑꯩꯅ ꯈꯪꯗꯕꯁꯤꯡꯗꯣ ꯁꯩ ꯂꯥꯀꯅꯤ
ꯑ ꯇꯨꯁꯤ ꯇ ꯍꯥꯏ ꯄꯨꯅꯤ ꯀꯌꯥꯃꯨꯛ ꯍꯥꯏ
ꯅꯪꯒꯤ ꯅꯦꯠꯋꯥꯛ ꯍꯧꯔꯦ ꯑꯃꯨꯛ ꯅꯪꯒꯤ ꯅꯦꯠꯋꯥꯛ ꯍꯧꯔꯦ
ꯍꯥꯏꯕꯅꯦꯕ ꯍꯥꯏꯕꯅꯦꯕ ꯅꯪ ꯈꯪꯗꯕꯩꯅꯦꯕ
ꯑꯣ ꯍꯥꯏꯗꯤꯦ ꯅꯪ ꯍꯥꯏꯗ꯭ꯔꯒ
ꯑꯁ ꯍꯥꯏ ꯍꯩ ꯅꯧ ꯅꯣꯡꯃ ꯑꯊꯦꯡꯕ ꯆꯠꯄꯗ ꯏꯃꯥꯟꯅꯕꯒ ꯑꯩꯩꯅ ꯃꯨꯁ ꯆꯠꯂꯒꯦ ꯇꯔ ꯍꯥꯏꯗꯤ ꯅꯪ ꯀꯥꯎ
ꯀꯌꯥꯃꯨꯛꯇꯤ ꯆꯪꯕ꯭ꯔꯣ ꯄꯩꯁꯥ ꯐꯨꯔꯤꯠ ꯇꯨꯕ ꯀꯥꯟꯗ
ꯂꯤꯁꯤꯡ ꯑꯃꯒ ꯆꯥꯝꯃꯔꯤ ꯂꯧꯋꯦ ꯃꯤꯉꯣꯟꯗꯗꯤ ꯑꯩꯒꯤꯗꯤ ꯈꯣꯡꯒ꯭ꯔꯥꯎꯒ ꯅꯥꯏꯟꯗ ꯋꯥꯟ ꯊꯥꯎꯖꯟ ꯋꯥꯟ ꯊꯥꯎꯖꯟ
ꯎꯝ ꯅꯨꯡꯇꯤꯒꯤ ꯁꯦꯠꯄꯅꯤꯅꯀꯣ
ꯍꯣꯏ
ꯃꯗꯤ ꯍꯣꯏ ꯑꯗꯨꯃꯥꯏꯅ ꯇꯧ ꯑꯗꯨꯝ ꯑꯇꯣꯞꯄ ꯅꯨꯃꯤꯠꯇ ꯑꯗꯨꯝ ꯀꯩꯅꯣ ꯍꯣꯡꯉ ꯍꯣꯡꯉꯒ ꯁꯦꯠꯂꯗꯤ ꯈꯔ ꯐꯒꯗꯧꯕ ꯀꯨꯏꯅ ꯆꯠꯀꯗꯕ
ꯑ ꯃꯤꯉꯣꯟꯅꯤ ꯂꯩꯗ ꯁꯤꯁꯤꯡ ꯃꯒ ꯆꯥꯝꯃꯔꯤ ꯑꯗꯨꯝ ꯂꯧꯋꯦ ꯍꯥꯏꯕꯀꯣ ꯑꯍꯥꯟꯕ ꯀꯥꯕꯗꯣ ꯆꯍꯨꯝ ꯀꯥꯎꯈ꯭ꯔꯦ ꯑꯗꯨ ꯅꯍꯥꯟ ꯐꯣꯟ ꯇꯧꯔꯒ ꯍꯪꯉꯦ ꯑꯁ ꯅꯪ ꯅꯪꯒꯤꯗꯤ ꯑꯣꯐꯔ ꯇꯧꯕꯤꯔꯒꯦ ꯀꯩꯅꯣ ꯇꯧꯕꯤꯔꯦ ꯑꯦꯍꯟꯗꯩ ꯈꯤꯇꯪ ꯀꯥꯞꯄꯛꯑꯣ ꯍꯥꯏꯌꯦ ꯆꯥꯅꯤꯄꯥꯟꯃꯨꯛ ꯀꯥꯞꯈ꯭ꯔꯦ ꯂꯤꯁꯤꯡ ꯑꯃꯒ ꯆꯥꯝꯃ ꯇꯥꫪ ꯅꯤ
ꯎꯝ
ꯍꫭ
ꯌꯥꯝ ꯐꯩꯅꯦ
ꯍꯣꯏ
ꯈꯪꯅꯕ꯭ꯔꯣꯗꯣ
ꯑꯗꯨꯝ ꯈꯪꯉꯦ ꯗ꯭ꯔꯦꯁ ꯑꯗꯨꯗ ꯑꯗꯨꯝ ꯇꯨꯕꯅꯤ ꯑꯇꯣꯞꯄꯗ ꯀꯌꯥ ꯇꯨꯗꯦ ꯑꯩꯗꯤ
ꯎꯝ
ꯉꯁꯤ ꯋꯥꯔꯃꯅꯤ ꯅꯪꯁꯨ ꯋꯥꯔꯕꯣ ꯋꯥꯕ꯭ꯔꯣ
ꯋꯥꯗ꯭ꯔꯗꯤ ꯋꯥꯔꯦ ꯍꯣꯏ ꯂꯥꯛꯑꯦ ꯅꯪ ꯑ ꯏꯕꯥꯅꯤ ꯊꯝꯃꯦꯗꯅ ꯃꯤꯅꯤꯠ ꯑꯃ ꯑꯅꯤꯒꯨꯝꯕꯗ ꯑꯗꯨꯝ ꯂꯥꯛꯑꯦ
ꯑꯣ ꯍꯥꯏꯗꯦꯅꯦ ꯅꯪꯁꯨ
ꯑꯦ ꯑꯩꯅ ꯍꯥꯏꯔꯤꯗꯨꯗꯤ ꯃꯩ ꯂꯥꯛꯑꯦ ꯇꯧꯔꯣ ꯍꯥꯏꯅ ꯆꯥꯕ ꯂꯣꯏꯔꯒ ꯍꯦꯛ ꯍꯥꯏꯔꯛꯄꯅꯦ ꯑꯩꯅ ꯅꯦꯠ ꯋꯥꯛ ꯅꯨꯡꯉꯥꯏꯔꯦ ꯃꯩ ꯂꯥꯛ ꯑꯦ
ꯃꯩ ꯍꯦꯛ ꯂꯥꯛꯄꯒ ꯍꯥꯏꯗꯦꯕ ꯃꯩ ꯍꯦꯛ ꯂꯥꯛ
ꯑꯗꯨꯁꯨ ꯆꯞ ꯃꯥꯟꯅꯩꯗꯅ
ꯐꯥꯒꯤ ꯇꯧꯕꯅꯤꯗ ꯅꯪꯅ ꯅꯥꯎ ꯐꯥꯒꯤ ꯇꯧꯕꯅꯤꯗ ꯅꯪ ꯍꯧꯖꯤꯛ ꯍꯥꯏꯗꯦ ꯍꯥꯏꯕꯗ ꯑꯩꯅ ꯁꯨꯝ ꯑꯃꯨꯛ ꯍꯥꯏꯖꯟꯕꯅꯤꯗ
ꯑꯗꯨꯨꯅꯤꯕ ꯁꯤꯟ ꯊꯤꯕ
ꯅꯨꯡꯁꯥ ꯌꯦꯝ ꯁꯥꯏ ꯅꯨꯡꯁ ꯌꯦꯝ ꯁꯥꯏꯌꯦ ꯅꯨꯡꯁ ꯌꯦꯝ ꯁꯥꯏꯌꯦ ꯅꯨꯡꯁ ꯌꯦꯝ ꯁꯥꯏꯌꯦ
ꯁꯥꯏꯌꯦ ꯍꯣꯏ ꯎꯄꯥꯏ ꯂꯩꯇꯦ ꯁꯥꯔꯁꯨ
ꯏꯁꯤꯡ ꯑꯃꯨꯛ ꯈꯧꯔꯥꯡꯉꯦ ꯑꯃꯨꯛ ꯆꯪꯉ ꯊꯛꯄ ꯇꯜꯂꯦ
ꯃꯄꯥꯟꯗꯔꫭ ꯍꯧꯖꯤꯛ
ꯃꯄꯥꯟ ꯂꯩꯌꯦ ꯌꯥꯝ ꯅꯨꯡꯉꯥꯏ ꯍꯣꯏ ꯍꯧꯁꯤ ꯖꯒꯥꯁꯦ ꯎꯔꯨꯝ ꯉꯥꯛꯇꯅꯤ ꯂꯝꯕꯤꯗ
ꯎꯝ
ꯎꯔꯨꯝ ꯉꯛꯇ ꯅꯨꯡꯉꯥꯏꯌꯦ
ꯑꯩ ꯅꯍꯥꯟ ꯂꯩꯕꯥꯛ ꯍꯋꯥꯏꯗꯣ ꯂꯩꯕꯥꯛ ꯍꯋꯥꯏꯗꯣ ꯊꯥꯕꯅꯦꯕ ꯇꯦꯁ ꯇꯧꯕꯅꯦꯕ ꯑꯗꯨꯒ ꯍꯧꯔꯒ ꯂꯩꯔꯝꯃꯦ
ꯂꯩꯕꯥꯛ ꯍꯋꯥꯏ ꯃꯈꯥꯗ ꯑꯗꯨꯝ ꯆꯠꯄꯗꯨꯔꯣ
ꯑꯥꯎ ꯃꯈꯥꯗ ꯌꯥꯝ ꯍꯥꯎꯕꯗꯣ ꯕꯗꯥꯝꯗꯣ
ꯑꯣ ꯍꯧꯔꯦ ꯀꯥꯏꯗ
ꯑꯦ ꯅꯠꯇꯦ ꯑꯃ ꯑꯅꯤ ꯈꯛꯇ ꯑꯗꯨꯝ ꯇ꯭ꯔꯥꯏ ꯇꯧꯕꯅꯦꯕ ꯑꯩꯅꯀꯣ
ꯅꫭꯏ ꯀꯥꯏꯗ ꯊꯥꯒꯦꯕ
ꯅꯠꯇꯦ ꯁꯨꯃꯥꯡꯗꯅꯦ ꯑꯃ ꯃꯉꯥꯒꯨꯝꯕ ꯊꯥꯕꯅꯦꯕ ꯃꯀꯣꯛ ꯈꯣꯛꯇꯣꯛꯇꯕꯤꯗ ꯀꯣ ꯊꯥꯔꯒ ꯍꯧꯔꯒ ꯂꯩꯔꯝꯃꯦ ꯃꯔꯨꯗꯤ ꯍꯥꯟꯅ ꯍꯥꯏꯔꯤꯗꯨ ꯗꯤ ꯍꯋꯥꯏ ꯊꯥꯅꯤꯉꯥꯏ ꯂꯩꯌꯦ ꯍꯥꯏꯅ
ꯑꯊꯨꯗꯣ ꯅꯪ ꯊꯥꯅꯤꯡꯉꯥꯏ ꯂꯩ ꯍꯥꯏꯕꯗꯣ ꯀꯥꯏꯏꯗꯩ ꯂꯧꯕꯅꯣ ꯍꯥꯏꯕꯅꯤꯅꯦꯍꯦ ꯎꯝ
ꯑꯗꯨꯔꯣ ꯀꯩꯅꯣ ꯑꯩꯈꯣꯏ ꯀꯩꯅꯣꯗꯒꯤ ꯈꯨꯟꯗꯒꯤꯅꯦ ꯌꯦꯜꯂꯛꯄ ꯃꯤꯅ
ꯑꯣ ꯗꯨꯝ ꯃꯀꯨꯗꫭ ꯌꯥꯎꯔꯒ
ꯑꯣ
ꯑꯣ
ꯃꯀꯨꯗꯣ ꯌꯥꯎꯅ ꯊꯥꯒꯗꯕꯅꯦꯕ
ꯎꯝ ꯥ ꯄꯥꯍꯧꯗ ꯍꯧꯕ ꯃꯥꯜꯂꯦꯗ
ꯍꯣꯏ ꯍꯧꯋꯦ ꯑꯗꯨ ꯑꯣꯏꯔꯁꯨ ꯃꯥꯒꯤ ꯀꯩꯅꯣꯗꯣ
ꯍꯣꯏ ꯅꯍꯥꯟꯋꯥꯏ ꯑꯩꯈꯣꯏ ꯈꯨꯟꯒꯤ ꯑꯍꯟ ꯑꯃ ꯂꯩ ꯑꯗꯨꯁꯨ ꯊꯥꯔꯒ ꯑꯗꯨꯝ ꯑꯗꯨꯝ ꯆꯥꯕ ꯑꯩꯈꯣꯏ ꯑꯉꯥꯡ ꯑꯣꯏꯔꯤꯉꯩꯗꯒ ꯑꯗꯨꯝ ꯊꯥꯕꯅꯦꯕ
ꯎꯝ ꯂꯧ ꯆꯠꯄ ꯀꯥꯟꯗ ꯑꯗꯨ ꯊꯥꯔꯝꯃꯗꯤ ꯍꯥ ꯋꯥꯕ ꯃꯇꯝꯗ ꯀꯩꯅꯣ ꯆꯥꯕ ꯌꯥꯏꯗꯅ
ꯍꯣꯏ ꯃꯊꯪ ꯆꯍꯤꯥ ꯊꯥꯔꯣꯗꯅ ꯊꯥꯒꯗꯤ
ꯎꯝ ꯍꯟꯗꯛꯇꯤ ꯀꯩꯅꯣ ꯇꯧꯔꯦ ꯊꯦꯡꯕ꯭ꯔꯥ ꯀꯩꯅꯣ ꯇꯧꯔꯦ ꯀꯣ
ꯍꯣꯏ ꯑꯗꯨꯝ ꯃꯀꯨ ꯄꯨꯂꯞ ꯌꯥꯎꯔꯒ ꯉꯧꯎꯔꯒ ꯃꯤ ꯑꯗꯨꯝ ꯆꯥꯕꯅꯦ
ꯎꯝ ꯑꯗꯨꯝ ꯆꯥꯏ
ꯎꯝ ꯐꯔꯦꯅꯦ ꯍꯧꯕꯨ ꯍꯧ ꯍꯧꯔꯗꯤ ꯐꯔꯦꯅꯦ
ꯎꯝ
ꯃꯈꯥ ꯃꯈꯥꯗ ꯐꯖꯅ ꯁꯟꯗꯣꯛꯄ ꯃꯥꯜꯂꯦꯀꯣ ꯇꯥꯕꯗꯣ ꯃꯌꯥꯝꯗꯣ ꯐꯩ ꯐꯩ ꯑꯁ ꯏꯁꯥꯁꯦ ꯀꯩꯅꯣꯝ ꯇꯧꯋꯦ
ꯀꯩꯇꯧꯕ꯭ꯔꯣ ꯇꯨꯝꯃꯟꯕꯒꯤꯔꯣ
ꯍꯣꯢ ꯇꯨꯝꯃꯟꯕꯩ ꯍꯧꯒꯠꯂꯛꯄꯗ ꯕꯣꯔꯤꯡ ꯆꯨ ꯕꯣꯔꯤꯡ ꯆꯨꯕ ꯍꯥꯏꯒꯗ꯭ꯔꯥ
ꯑꯩ ꯋꯥꯔꯤ ꯌꯥꯝ ꯁꯥꯟꯅꯅꯤꯡꯉꯒ ꯇꯧꯔꯛꯑꯒ ꯇꯨꯝꯃꯒ ꯂꯩꯔꯝꯃꯤ ꯑꯃꯔꯛ ꯅꯠꯇꯦ ꯑꯅꯤꯔꯛꯅꯤ
ꯑꯦ ꯅꯪ ꯀꯣꯟꯅ ꯇꯧꯔꯛꯄꯗꯤ ꯅꯪ ꯆꯠꯂꯒ ꯑꯦ ꯅꯪ ꯀꯣꯟꯅ ꯇꯧꯔꯛꯕꯗꯤ ꯅꯪ ꯀꯩꯅꯣ ꯆꯠꯀꯦꯅ ꯐꯣꯟ ꯇꯧꯔꯛꯄ ꯅꯠꯇ꯭ꯔꯣ ꯁꯤꯁ ꯃꯆꯤꯟ ꯊꯤ ꯅꯪ ꯆꯠꯂꯣꯏ ꯍꯥꯏꯔꯗꯤ ꯑꯩꯁꯨ ꯉꯟꯅ ꯉꯟꯅ ꯍꯧꯒꯠꯇꯣꯏꯅꯦ
ꯑꯦ ꯑꯩꯅ ꯇꯧꯔꯛꯑꯒ ꯅꯪ ꯀꯩꯅꯣ ꯀꯩꯅꯣ ꯇꯧꯕꯗꯨꯗ ꯑꯩꯁꯨ ꯍꯥꯏꯅꯤꯡꯗ꯭ꯔꯕ ꯅꯪꯉꯣꯟꯗ
ꯉꯁꯤꯗꯤ ꯐꯖꯅ ꯇꯨꯝꯃꯦ
ꯇꯨꯝꯅꯤꯡꯃꯟꯕꯒꯤ ꯅꯪ ꯈꯣꯟꯖꯦꯜ ꯇꯥꯕꯗ ꯅꯪ ꯇꯨꯝꯅꯤꯡꯉꯦ ꯈꯪꯕꯗꯒꯤ ꯑꯩ ꯋꯥ ꯀꯔꯤꯁꯨ ꯍꯥꯏꯗ꯭ꯔꯦꯕ
ꯏꯁ ꯅꯪꯅ ꯑꯗꯨꯗ ꯀꯩꯅꯣ ꯇꯧꯔꯦꯅ ꯃꯔꯣꯏ ꯂꯧꯔꯨꯒꯦ ꯍꯥꯏꯔꯒ ꯍꯥꯏꯗꯤ ꯊꯨꯅ ꯍꯧꯒꯠꯂꯒ ꯋꯥꯠꯆꯞ ꯄꯥꯏꯌꯦ
ꯈꯟꯕꯅꯦꯕ ꯏꯃꯥꯗꯣ ꯃꯀꯣꯛꯇꯣ ꯉꯥꯎꯔꯦ ꯆꯠꯂꯔꯣꯏꯁꯦ ꯍꯥꯏꯌꯦꯕꯀꯣ
ꯑꯩꯅꯪ ꯂꯥꯛꯑꯝꯗ ꯂꯥꯛꯑꯝꯃꯣꯢꯗ ꯋꯥꯆꯞꯇ ꯌꯦꯡꯕꯗ ꯅꯪ ꯂꯥꯁꯁꯤꯟꯗ ꯌꯦꯡꯕꯗ ꯑꯃꯨꯛ ꯐꯣꯟ ꯇꯧꯔꯛꯄꯅꯦ ꯅꯠꯇ꯭ꯔꯗꯤ ꯇꯧꯔꯛꯑꯣꯏꯗ ꯍꯧꯒꯠꯂꯒ
ꯍꯣꯏ ꯀꯣꯛ ꯉꯥꯎꯋꯦ ꯑꯩꯁꯨ ꯅꯨꯡꯁꯥ ꯁꯥꯃꯟꯕꯒꯤ
ꯅꯨꯡꯁꯥ ꯁꯥꯥꯃꯟꯕꯩ ꯑꯣꯢꯔꯝꯅꯤꯍꯦ
ꯁꯥꯃꯟꯕꯒꯤ ꯀꯣꯛ ꯉꯥꯎꯋꯦ
ꯎꯝ ꯐꯅꯦ
ꯅꯨꯡꯁꯥ ꯁꯥꯃꯜꯂꯁꯨꯅꯦ ꯀꯣꯛꯇꯨ ꯆꯤꯛꯄꯅꯦꯕꯀꯣ
ꯁꯤꯞꯄꯅꯦ ꯍꯣꯏ ꯁꯥꯁꯦ ꯀꯩꯅꯣ ꯄꯦꯔꯥ ꯍꯥꯏꯗꯤ ꯅꯥꯕꯗꯧꯅ ꯇꯧꯕꯅꯦ
ꯎꯝ ꯑꯔꯃꯥꯏꯅ ꯇꯧꯋꯤ ꯀꯣꯛꯇꯣ
ꯍꯣꯏ
ꯇꯥꯕ꯭ꯔꯣ
ꯇꯥꯏ ꯇꯥꯏ
ꯍꯜꯂꯣ
ꯇꯥꯏꯌꯦꯕ
ꯍꯣꯏ ꯑꯗꯨꯅꯦꯕ ꯑꯩꯗꯤ ꯇꯥꯗ꯭ꯔꯕꯅ ꯄꯥꯈꯠꯂꯨꯔꯦ
ꯄꯥꯈꯠꯀꯅꯨ ꯄꯥꯈꯠꯀꯅꯨ
ꯇꯥꯗ ꯇꯥꯗꯕ ꯃꯇꯝꯗꯗꯤ ꯀꯩꯅꯣ ꯇꯧꯋꯦꯕ ꯄꯥꯈꯠꯂꯦꯕ
ꯑꯩꯁꯨꯅꯦ ꯑꯗꯨꯕꯨꯗꯤ ꯆꯞ ꯃꯥꯟꯅꯔꯦ ꯁꯣꯝꯗꯁꯨ ꯄꯥꯈꯠꯂꯦ
ꯇꯥꯕ ꯃꯇꯝꯗꯗꯤ
ꯉꯁꯥꯏ ꯑꯍꯥꯟꯕ ꯌꯥꯗꯕꯁꯤ ꯅꯉꯣꯟꯗ ꯑꯣꯏꯔꯝꯒꯅꯤ
ꯎꯝ
ꯅꯪꯅ ꯑꯦ ꯑꯥ ꯑꯣ ꯑꯦ ꯑꯦ ꯍꯦ ꯇꯧꯕꯒꯤ ꯌꯥꯗꯕꯅꯦ ꯈꯪ ꯅꯪ ꯅꯪꯒꯤ ꯀꯩꯅꯣꯗꯣ
ꯑꯦ ꯑꯩ ꯑꯗꯨ ꯁꯥꯎꯔꯤꯗꯣ ꯀꯩꯅꯣꯅꯦ ꯅꯪꯅꯅꯦ
ꯏꯁ ꯑꯩꯅꯅꯦ ꯀꯥꯏꯅ ꯑꯩ ꯀꯩꯗꯧꯔꯤꯕ
ꯅꯦꯋꯥꯥꯛ ꯑꯐꯕ ꯃꯐꯝꯗ ꯇꯧꯔꯛꯑꯗꯤ ꯑꯩ ꯀꯩꯁꯨ ꯍꯥꯏꯔꯣꯏꯕ ꯅ